ꯄ
ꯥ ꯇꯥꯏꯌꯦ ꯇꯥꯕ꯭ꯔꯣ
ꯍꯣꯏ ꯇꯥꯏꯌꯦ
ꯑꯩꯗꯤ ꯄꯥꯈꯠꯂꯦ ꯌꯥꯔꯔꯣꯏꯗ꯭ꯔꯅ
ꯑꯁ ꯌꯥꯝ ꯐꯖꯅ ꯇꯥꯏꯍꯦ ꯑꯇꯣꯞꯄꯒ ꯅꯪꯒ ꯅꯪꯒꯤꯅ ꯍꯦꯟꯅ ꯅꯨꯡꯉꯥꯏꯌꯦ
ꯅꯦꯠꯋꯥꯛꯇꯣ ꯈꯔ ꯅꯨꯡꯉꯥꯏꯕꯒ꯭ꯔꯥ ꯀꯩꯅꯣ ꯐꯣꯟ ꯐꯣꯟꯗꯁꯨ ꯂꯩꯕ ꯃꯥꯜꯂꯦ ꯁꯤꯗꯤ
ꯍꯣꯏ ꯍꯧꯖꯤꯛ ꯈꯛꯇ ꯏꯃꯥꯟꯅꯕ ꯑꯃ ꯇꯧꯋꯦꯕ
ꯎꯝ
ꯃꯈꯣꯟ ꯃꯈꯣꯟꯁꯨ ꯑꯃꯨꯛ ꯄꯤꯛꯅ ꯇꯥꯏ ꯑꯃꯨꯛ ꯌꯥꯝ ꯂꯥꯎꯅ ꯇꯥꯏ ꯑꯃꯨꯛ ꯇꯥꯗꯦ ꯇꯧꯔꯒ ꯂꯥꯁꯇ ꯃꯨꯠ ꯈ꯭ꯔꯦ ꯃꯊꯟꯇ ꯃꯇꯝꯁꯨ ꯁꯨꯗ꯭ꯔꯦ
ꯑꯇꯣꯞꯄ ꯁꯥꯔꯗꯤ ꯑꯁꯨꯃꯥꯏ ꯍꯦꯛꯇ ꯇꯧꯋꯦꯕꯀꯣ
ꯍꯣꯏ ꯒ꯭ꯌꯥꯟ ꯇꯥꯗꯦ ꯍꯟꯗꯛꯀꯤ ꯅꯦꯠꯋꯥꯛꯁꯦ
ꯎꯝ ꯑꯗꯨꯃꯥꯏꯅ ꯇꯧꯋꯦꯕ
ꯅꯣꯡ ꯇꯥꯕꯒꯤ ꯑꯣꯏ ꯍꯣꯏ ꯆꯥꯔꯦ ꯅꯪꯗꯤ
ꯆꯥꯔꯦ ꯑꯩꯁꯨ ꯀꯩ ꯌꯦꯟꯁꯥꯡ ꯆꯥꯒꯦ
ꯉꯁꯤꯁꯦ ꯀꯣꯕꯤ ꯆꯝꯐꯨꯠꯅꯦ ꯉꯔꯥꯡꯒꯤ ꯑꫭꯛꯁꯥꯒ
ꯑꯦ ꯑꯣꯛꯁꯥ ꯀꯗꯥꯏꯗꯒꯤ
ꯂꯩꯕꯅꯦ ꯀꯩꯅꯣ ꯕꯖꯥꯔꯗꯒꯤ
ꯀꯦꯖꯤꯗ ꯀꯌꯥ ꯄꯤꯕ꯭ꯔꯣ
ꯀꯦꯖꯤꯗꯥ ꯆꯃꯔꯤ ꯌꯥꯡꯈꯩ ꯍꯥꯏꯌꯦ ꯑꯩꯒꯤ ꯇꯪꯈꯥꯏꯈꯛꯇ ꯂꯧꯕꯅꯤ ꯈꯪꯗꯦꯅꯦ ꯇꯥꯡꯉꯦ ꯑꯩꯈꯣꯏꯗꯗꯤ ꯍꯣꯏ
ꯑ ꯍꯥꯟꯅꯗꯤ ꯆ ꯆꯍꯨꯝ ꯆꯍꯨꯝ ꯌꯥꯡꯈꯩ ꯑꯗꯨꯝ ꯄꯤꯕꯅꯦ ꯆꯍꯨꯝꯒꯨꯝꯕ
ꯑꯣ ꯈꯪꯗꯦ ꯉꯔꯥꯡꯗ ꯑꯩꯈꯣꯏꯅ ꯀꯦꯖꯤꯗ ꯀꯌꯥꯅꯣ ꯍꯥꯏꯔꯒ ꯆꯥꯝꯃꯔꯤ ꯌꯥꯡꯈꯩꯅꯤ ꯍꯥꯏꯌꯦ
ꯌꯥꯝ ꯇꯥꯡꯉꯦ ꯑꯗꯨ ꯁꯔꯨꯛꯄꯨꯗꯤ ꯌꯦꯟ ꯀꯦꯖꯤ ꯑꯅꯤ
ꯑꯗꯨ ꯑꯁ ꯌꯦꯟꯁꯨ ꯆꯥꯗꯤ ꯆꯥꯈ꯭ꯔꯦꯕꯀꯣ ꯑꯗꯣ ꯑꯣꯛꯁꯥ ꯑꯃꯨꯛ ꯆ ꯆꯥꯗꯕ ꯀꯨꯏꯔꯦ ꯑꯣꯛꯁꯥ ꯉꯔꯥꯡ ꯈꯛꯇ ꯑꯃꯨꯛ ꯆꯥꯕꯅꯦ
ꯎꯝ
ꯀꯦꯖꯤ ꯇꯪꯈꯥꯏ ꯂꯧꯒꯦ ꯍꯥꯏꯕꯅꯦꯕ ꯑꯗꯨꯒꯤ ꯀꯦꯖꯤ ꯆꯅꯤ ꯌꯥꯡꯈꯩꯒꯤ ꯑꯗꯨꯝ ꯇꯧꯕꯤꯔꯒꯦ ꯍꯥꯏꯔꯒ ꯍꯣꯏ ꯍꯣꯏ ꯍ ꯑꯗꯨꯝ ꯇꯧꯔꯒꯦ
ꯎꯝ ꯑꯩꯁꯦ ꯑꯣꯛꯁꯥꯁꯨ ꯀꯦ ꯖꯤ ꯑꯃ ꯂꯩꯇꯦꯗꯀꯣ ꯈꯤꯇꯪꯅꯦꯕ
ꯍꯣꯏ ꯂꯩꯇꯕꯅꯦ ꯊꯣꯛꯇꯕꯅꯦꯗ ꯌꯦꯟꯅ ꯈ꯭ꯋꯥꯏꯗꯒꯤ ꯌꯥꯝꯕꯅꯦ ꯎꯝ ꯀꯩꯗꯧꯔꯤ
ꯌꯦꯟ ꯌꯦꯟ ꯀꯦ ꯖꯤ ꯑꯅꯤ ꯂꯧꯔꯒ ꯃꯇꯣꯡꯁꯤꯡꯗꯣ ꯀꯪꯊꯣꯛꯑꯒ ꯀꯦꯖꯤ ꯈꯔꯗꯨꯅ ꯆꯥꯕ ꯌꯥꯏꯗꯅ
ꯑꯣ ꯃꯊꯪꯗ ꯇꯧꯕ ꯇꯥꯔꯦ ꯑꯗꯨꯅ ꯃꯥꯅꯦ ꯃꯊꯪꯗ ꯇꯧꯕ ꯇꯥꯔꯦ
ꯑꯈꯣꯏꯗꯤ ꯏꯟꯁꯥꯡ ꯍꯥꯎꯇꯦ ꯑꯂꯨ ꯈꯛꯇ ꯆꯥꯔꯒ ꯂꯩꯌꯦ꯫
ꯅꯪ ꯉꯔꯥꯡ ꯄꯩꯁꯥ ꯐꯪꯗ꯭ꯔꯣꯅꯦ꯫ ꯇꯥꯕ꯭ꯔꯣ
ꯎꯝ
ꯍꯜꯂꯣ
ꯅꯣꯏꯗꯤ ꯏꯟꯁꯥꯡ ꯈꯔ ꯍꯥꯎꯔꯝꯒꯅꯤꯕ ꯑꯈꯣꯏꯗꯤ ꯑꯁ꯫
ꯉꯔꯥꯡꯗꯣ ꯄꯩꯁꯥ ꯄꯨꯈꯤꯕ ꯃꯤ ꯁꯤꯡꯂꯛꯄ꯫ ꯑꯗꯨꯒꯤꯅꯤꯗ ꯈꯪꯕ꯭ꯔꯥ ꯇꯥꯕ꯭ꯔꯣ ꯅꯣꯡ ꯆꯨꯕ꯭ꯔꯣ꯫
ꯆꯨꯗꯦ ꯍꯧꯖꯤꯛꯇꯤ ꯉꯁꯥꯏꯗꯤ ꯆꯨꯋꯦ ꯅꯣꯡ ꯃꯪꯂꯒ ꯂꯩꯌꯦꯕ
ꯑꯩꯁꯨ ꯉꯁꯤꯁꯦ ꯉꯔꯥꯡ ꯄꯩꯁꯥꯀꯣ ꯄꯨꯈꯤꯕꯗꯣ ꯐꯪꯕ
ꯇ꯭ꯔꯣ
ꯑꯗꯨꯒꯤ ꯉꯁꯤ ꯁꯟꯗꯦ ꯃꯥꯔꯀꯦꯠ ꯆꯠꯀꯦ ꯇꯧꯕꯅꯦ ꯑꯗꯨꯕꯨ ꯅꯣꯡꯁꯦ ꯆꯠꯄ ꯇꯜꯂꯦꯅꯦ
ꯁꯦꯀꯦꯟ ꯍꯦꯟꯒꯨꯝꯕꯁꯦ ꯇꯥꯡꯕ꯭ꯔꯣ ꯍꯣꯡꯕ꯭ꯔꯣ ꯍꯟꯗꯛ
ꯎꯝ ꯀꯨꯏꯔꯦ ꯊꯣꯛꯇꯕ ꯑꯁ ꯍꯟꯗꯛꯇꯤ ꯇꯥꯡꯈ꯭ꯔꯦꯗ ꯊꯥꯏꯅ ꯉꯩꯗꯤ ꯃꯥꯟꯅꯗ꯭ꯔꯦꯗ
ꯑꯥ ꯀꯔꯤꯒꯤꯔ ꯀꯣ
ꯍꯣꯏ ꯈꯪꯗꯦꯅꯦ ꯆꯅꯤ ꯌꯥꯡꯈꯩ ꯆꯅꯤ ꯆꯅꯤ ꯁꯤ ꯉꯥꯛꯇꯪꯅꯤꯗ
ꯎꯝ
ꯑꯗꯨꯕꯨ ꯈꯣꯡꯒ꯭ꯔꯥꯎꯒꯨꯝꯕꯗꯤ ꯀꯣ ꯑꯥ ꯇꯦꯟꯕꯗꯣ ꯑꯗꯨꯒꯨꯝꯕꯗꯤ ꯌꯥꯡꯈꯩꯒꯤ ꯐꯪꯉꯦ꯫
ꯑꯗꯨ ꯑꯣꯏꯔꯁꯨ꯫
ꯈꯔ ꯁꯥꯡꯕꯅ ꯆꯥꯃ꯫
ꯈꯪꯗꯦ ꯍꯥꯟꯅꯗꯤ꯫
ꯍꯣꯏ ꯊꯥꯏꯅꯒꯗꯤ ꯃꯥꯟꯅꯗ꯭ꯔꯦꯗ ꯌꯥꯝ ꯇꯥꯡ ꯈꯜꯂꯤꯗ ꯄꯣꯠꯁꯦ꯫
ꯍꯥꯟꯅꯗꯤ ꯂꯨꯄꯥ ꯇꯔꯥ ꯀꯨꯟ ꯄꯤꯕꯁꯨ ꯌꯥꯝ ꯐꯕꯅꯦꯕ ꯐꯤꯔꯣꯟꯜꯁꯤꯡꯗꯣ
ꯍꯣꯏꯅꯦ ꯁꯟꯗꯦ ꯃꯥꯔꯀꯦꯠꯇ ꯀꯥꯁ‌ꯦꯀꯣ ꯆꯠꯄ ꯌꯥꯝ ꯅꯨꯡꯉꯥꯏꯕꯅꯦ ꯍꯟꯗꯛꯇꯤ꯫
ꯌꯥꯝ ꯐꯕꯅꯦꯕ ꯍꯧꯖꯤꯛꯇꯤ ꯑꯁ ꯂꯣꯏꯔꯦ꯫
ꯍꯣꯏꯅꯦ꯫ ꯑꯃꯨꯛ ꯑꯈꯣꯏꯗꯤ ꯊꯤꯕꯁꯨ ꯍꯩꯇꯕꯅꯤꯅ꯫
ꯎꯝ ꯑꯗꯨꯅꯦ ꯃꯤ ꯑꯇꯣꯞꯄꯗꯤ ꯂꯨꯄꯥ ꯇꯔꯥ ꯀꯨꯟꯒꯤ ꯍꯥꯏꯔꯁꯨ ꯌꯥꯝ ꯐꯔꯦꯀꯣ ꯌꯥꯝ꯫ ꯐꯩꯌꯦꯕ ꯃꯣꯏꯅ ꯂꯧꯕꯗꯣ ꯑꯈꯣꯏꯅ ꯈꯟꯕ ꯍꯩꯇꯕꯒꯤꯔ ꯈꯪꯗꯦ꯫
ꯑꯈꯣꯏ ꯈꯟꯕ ꯍꯩꯇꯕꯒꯤꯅꯦꯕ ꯑꯗꯣ ꯃꯣꯏꯗꯤ꯫ ꯐꯤꯔꯣꯟꯜꯗ ꯈꯔꯁꯨ ꯆꯣꯠꯄꯁꯤꯡꯅꯦ ꯑꯗꯣ꯫
ꯎꯝ ꯎꯝ ꯎꯝ ꯑꯗꯨꯃꯥꯏꯅ ꯇꯧꯋ‌ꯦ ꯑꯈꯣꯏꯗꯤ ꯀꯔꯤ ꯍꯥꯏꯁꯤꯔ ꯑꯗꯨꯝ꯫ ꯐꯝ ꯃꯤꯗꯤ ꯁꯦꯀꯦꯟ ꯍꯦꯟ ꯎꯕ ꯌꯥꯗꯦꯕ ꯑꯗꯨꯝ ꯐꯝꯊꯔꯒ ꯃꯥꯒꯤ ꯑꯄꯥꯝ ꯑꯄꯥꯝꯕꯗꯨ꯫ ꯑꯗꯨꯝ ꯈꯜꯂꯦꯕ ꯑꯈꯣꯏꯗꯤ ꯑꯗꯨꯝ ꯇꯥꯟꯕꯗꯣ ꯑꯗꯨꯝ꯫
ꯍꯣꯏ ꯑꯈꯣꯏꯒꯤ ꯈꯨꯈꯟꯗꯤ ꯌꯥꯗꯦꯕ ꯃꯤꯠꯅ꯫ ꯎꯕ ꯈꯛꯇ ꯂꯧꯈꯠꯂꯒ ꯑꯗꯨꯝ ꯇꯣꯛꯔꯒ ꯆꯠꯂꯤꯗꯅ
ꯑꯗꯨꯅꯦ ꯃꯤꯅ ꯄꯥꯏꯕ ꯎꯔꯗꯤ ꯑꯗꯨ ꯐꯖꯩꯌꯦ ꯑꯗꯨ ꯐꯖꯩ ꯍꯥꯏꯅꯤ
ꯑꯃꯨꯛ ꯃꯣꯏꯅ ꯊꯥꯗꯣꯛꯄꯤꯔꯒ ꯑꯃꯨꯛ ꯌꯦꯡꯕ ꯂꯥꯛꯑꯗꯤ ꯑꯩꯈꯣꯏꯁꯨ ꯑꯃ ꯄꯥꯝꯗꯕ ꯑꯗꯨꯒꯀꯣ ꯃꯤꯗꯤ ꯄꯨꯔꯥ ꯐꯝꯃꯒꯀꯣ ꯐꯖꯅ ꯌꯦꯡꯉꯦꯕ ꯐꯖꯅ꯫ ꯈꯜꯂꯦꯕ ꯑꯩꯈꯣꯏꯗꯤ ꯑꯗꯨꯁꯨ ꯉꯝꯗꯦꯕ ꯁꯣꯟꯁꯨ ꯌꯥꯝ ꯁꯣꯜꯂꯤꯅꯦ ꯉꯥꯏꯍꯥꯛꯇꯪ ꯆꯠ ꯁꯦꯀꯦꯟ ꯍꯦꯟ ꯃꯐꯝꯗ ꯐꯝꯂꯨꯔꯗꯤ ꯀꯣꯛ ꯉꯥꯎꯔꯛꯑꯅꯤ꯫
ꯎꯝ ꯃꯅꯝꯗꯨꯗꯤ ꯀꯜꯂꯦꯗꯅ ꯑꯗꯨꯒꯤꯅꯦꯕ
ꯌꯥꯗꯦꯅꯦ ꯃꯣꯏꯁꯦ
ꯑꯈꯣꯏ ꯀꯨꯟꯗꯁꯨ ꯁꯦꯀꯦꯟ ꯍꯦꯟ ꯈꯟꯕ ꯅꯨꯄꯤ ꯑꯃ ꯑꯅꯤ ꯂꯩꯔꯤꯗꯨꯗꯤ꯫
ꯍꯣꯏꯗ ꯃꯣꯏꯗꯤ ꯀꯗꯅꯤ ꯀꯜꯂꯤ ꯍꯦ
ꯎꯝ ꯑꯗꯨꯅꯦ ꯑꯩꯈꯣꯏ ꯈꯨꯟꯗ ꯁꯦꯀꯦꯟ ꯍꯦꯟ ꯀꯨꯝꯕ ꯕꯦꯜ ꯄꯨꯔꯛꯑꯁꯨ ꯃꯥꯅ ꯑꯍꯥꯟꯕꯅꯦ ꯂꯧꯗꯣꯏꯗꯣ ꯇꯔꯥ ꯃꯉꯥ ꯇꯔꯨꯛ ꯇꯔꯦꯠ ꯑꯗꯨꯝ ꯂꯧꯋꯦꯕ ꯑꯃꯗꯣ꯫
ꯑꯣ ꯑꯣ ꯈꯉꯦ ꯈꯉꯦ
ꯈꯟꯕꯁꯨ ꯍꯩꯕꯅꯦ ꯃꯥꯗꯤ
ꯍꯣꯏ ꯑꯗꯨꯒ ꯃꯣꯏꯗꯤ ꯀꯩꯅꯣꯁꯨ ꯇꯧꯕ ꯄꯩꯁꯥꯁꯨ ꯃꯁꯥꯒꯤꯀꯣ ꯂꯩꯕꯒꯤꯅꯦꯕ ꯑꯗꯣ ꯑꯩꯈꯣꯏꯗꯤ ꯑꯩꯈꯣꯏꯗꯤ ꯏꯁꯥꯒꯤ ꯄꯩꯁꯥ ꯊꯣꯛꯇꯕꯅꯤꯅꯀꯣ ꯄꯥꯡ ꯂꯧ ꯂꯧꯁꯟꯕꯁꯨ ꯌꯥꯗꯕ
ꯑꯗꯨꯒꯤꯅꯦ ꯄꯩꯁꯥ ꯂꯩꯇ꯭ꯔꯗꯤ ꯎꯄꯥꯏ ꯂꯩꯇꯦꯗ ꯑꯩꯈꯣꯏꯗꯤ ꯃꯣꯏꯗꯤ ꯑꯗꯨꯝ ꯂꯩꯕꯅꯤꯅꯀꯣ ꯌꯥꯝ ꯂꯩꯔꯁꯨ ꯀꯩꯁꯨ ꯀꯥꯏꯗꯦꯕ ꯃꯣꯏꯗꯤ
ꯃꯣꯏꯗꯤ ꯍꯥꯏꯕꯤꯅꯤꯡꯉꯥꯏ ꯃꯤ ꯂꯩꯇꯦꯕ ꯑꯩꯈꯣꯏꯗꯤ ꯏꯃꯥ ꯅꯨꯄꯥꯗꯒꯤ ꯅꯤꯔꯒ ꯂꯧꯗꯣꯏꯅꯤꯅꯀꯣ ꯌꯥꯗꯦꯕ ꯍꯦꯛꯇ ꯉꯥꯡꯉꯦꯕ
ꯑꯗꯨꯅꯤ ꯍꯣꯏ
ꯏꯁꯥꯒꯤ ꯄꯩꯁꯥ ꯊꯣꯛꯂꯛꯑꯗꯤ ꯅꯨꯡꯉꯥꯏꯅꯤꯍꯦ ꯑꯄꯥꯝ ꯑꯄꯥꯝꯕ ꯑꯗꯨꯝ ꯂꯩ ꯌꯥꯔꯦ ꯍꯣꯏ
ꯑꯗꯨꯝ ꯀꯩꯅꯣ ꯇꯧꯋꯦꯕ
ꯅꯪꯗꯤ ꯐꯤ ꯁꯥꯗ꯭ꯔꯕꯣꯗ ꯍꯟꯗꯛ
ꯎꯝ
ꯑꯁ ꯀꯩꯒꯤꯅꯣ ꯕꯖꯥꯔ ꯂꯥꯛꯇ꯭ꯔꯕ꯭ꯔꯣ ꯂꯪ ꯂꯩꯗ꯭ꯔꯕꯣ
ꯂꯥꯛꯇ꯭ꯔꯦꯗ ꯄꯩꯁꯥ ꯂꯩꯇꯦ ꯍꯧꯖꯤꯛꯀꯥꯟꯁꯤꯗꯤ ꯕꯖꯥꯔ ꯆꯠꯄꯁꯦ ꯂꯤꯁꯤꯡ ꯑꯃꯅ ꯀꯔꯤꯁꯨ ꯀꯣꯟꯅꯗ꯭ꯔꯦꯕ
ꯍꯣꯏꯗ ꯆꯨꯝꯗꯤ ꯆꯨꯝꯃꯦ ꯚꯔꯥ ꯈꯨꯇꯥꯡꯁꯤꯒꯀꯣ
ꯎꯝ ꯍꯥꯟꯅꯗꯤ ꯂꯨꯄꯥ ꯆꯥꯃꯉꯥꯒꯤ ꯐꯤꯔꯣꯜ ꯂꯩꯔꯗꯤ ꯏꯁ ꯌꯥꯝꯃꯕꯅꯦꯕ
ꯍꯣꯏꯅꯦꯍꯦ ꯆꯥꯝꯃꯉꯥꯒ ꯄꯤꯔꯗꯤ ꯑꯗꯨꯝ ꯕꯖꯥꯔ ꯆꯠꯄ ꯌꯥꯕꯅꯦꯕ
ꯎꯝ ꯍꯧꯖꯤꯛꯇꯤ ꯀꯔꯤ ꯁꯨꯅꯗ꯭ꯔꯦꯕ ꯐꯤꯔꯣꯜꯁꯨ ꯌꯥꯝ ꯇꯥꯡꯈ꯭ꯔꯦꯗ ꯍꯧꯖꯤꯛ ꯍꯟꯗꯛ ꯑꯗꯨꯝ ꯗꯨꯀꯥꯟ ꯑꯅꯧꯕ ꯐ꯭ꯔꯁ ꯍꯦꯟꯒꯤ ꯗꯨꯀꯥꯟ ꯑꯗꯨꯝ ꯑꯅꯧ ꯑꯅꯧꯕ ꯊꯣꯛꯑꯦꯗꯅꯀꯣ ꯃꯣꯏꯁꯨ ꯌꯥꯝ ꯇꯥꯡꯉꯦꯕ
ꯆꯥꯝꯃꯉꯥꯗꯒꯤ ꯇꯥꯗ꯭ꯔꯕꯅꯦ ꯆꯥꯝꯃꯉꯥ ꯃꯊꯛ ꯈꯛꯇ ꯑꯣꯏꯔꯕꯅꯦ
ꯑꯗꯨꯅꯦꯕ ꯑꯗꯨꯒꯤ ꯃꯣꯏ ꯗꯨꯀꯥꯟ ꯊꯣꯛꯂꯛꯄꯒꯤ ꯁꯦꯀꯦꯟ ꯍꯦꯟ ꯗꯨꯀꯥꯟꯁꯤꯡꯁꯨ ꯂꯣꯏ ꯁꯤꯔꯦꯕ ꯍꯧꯖꯤꯛꯇꯤ
ꯍꯣꯏ ꯏꯁꯇꯣꯔꯁꯤꯡꯗꯣ ꯊꯣꯛꯂꯛꯄꯒꯤꯀꯣ ꯑꯁ ꯏꯁꯇꯣꯔꯁꯤꯡꯗꯣ ꯌꯥꯝ ꯇꯥꯡꯗꯤ ꯇꯥꯡꯉꯦꯗ ꯀꯔꯤ ꯏꯟꯁꯇꯥꯒ꯭ꯔꯥꯝꯒꯨꯝꯕꯗ ꯊꯥꯒꯠꯄꯗꯣ ꯑꯩꯈꯣꯏꯅ ꯃꯃꯜ ꯍꯪꯕꯗꯀꯣ ꯆꯥꯇ꯭ꯔꯨꯛ ꯆꯥꯇ꯭ꯔꯦꯠ ꯉꯥꯛꯇꯪꯅꯦꯕ ꯇꯤ ꯁꯥꯔꯠꯀꯨꯝꯕ ꯇꯣꯞꯁ ꯀꯨꯝꯕ ꯈꯛꯇ ꯇꯤꯁꯥꯔꯠꯀꯤ ꯇꯥꯏꯞꯇ ꯇꯣꯞꯁ ꯂꯩꯕꯗꯣ ꯑꯗꯨ ꯀꯨꯝꯕ ꯈꯛꯇꯅꯦ ꯈꯔ ꯈꯣꯝꯕꯁꯦ ꯆꯥꯝꯃꯔꯤ ꯑꯗꯨꯋꯥꯏꯗ ꯐꯪꯕꯁꯦ ꯑꯇꯣꯞꯄꯗꯤꯀꯣ ꯏꯁ ꯈꯪꯗꯦꯅꯦ ꯌꯥꯝ ꯇꯥꯡꯈ꯭ꯔꯦꯅꯦ ꯑꯩꯈꯣꯏꯗꯤ ꯂꯩꯕꯁꯨ ꯁꯨꯐꯪ ꯉꯝꯗ꯭ꯔꯦ
ꯑꯗꯨꯅꯦ ꯑꯩꯈꯣꯏꯗꯤ ꯐꯤꯔꯣꯜ ꯁꯦꯠꯅꯤꯉꯥꯏ ꯐꯥꯎ ꯂꯩꯇ꯭ꯔꯦ ꯂꯧ ꯆꯠꯄꯒꯤ ꯐꯤꯔꯣꯜ ꯐꯥꯎ ꯂꯩꯇ꯭ꯔꯦ
ꯑꯩꯈꯣꯏꯗꯤ ꯍꯟꯗꯛ ꯆꯍꯤꯒꯤ ꯐꯤꯔꯣꯜ ꯑꯅꯧꯕ ꯂꯩꯗ꯭ꯔꯤꯌꯦ
ꯂꯩꯗꯤꯌꯦ ꯑꯩꯈꯣꯏꯗꯤ ꯁꯨꯃꯥꯏꯅ ꯇꯧꯕꯒꯤꯅꯦꯕ ꯃꯤꯗꯤ ꯑꯗꯨꯝ ꯊꯥ ꯈꯨꯗꯤꯡꯒꯤ ꯐꯤꯔꯣꯜ ꯂꯩꯕꯒꯤꯀꯣ ꯂꯩꯕ ꯅꯦꯕ ꯑꯩꯈꯣꯏꯗꯤ ꯀꯗꯥꯏ ꯀꯨꯝꯍꯩꯒꯤ ꯃꯃꯥꯡꯗ ꯈꯛꯇ ꯂꯧꯕꯒꯤꯅꯦꯕ
ꯃꯥꯅꯦ ꯄꯩꯁꯥꯁꯨ ꯅꯤꯔꯁꯨ ꯂꯩꯇꯦ ꯂꯩꯇꯦ ꯍꯥꯏ ꯍꯣꯏ ꯃꯤꯗꯤ ꯑꯅꯧ ꯑꯅꯧꯕ ꯁꯦꯠꯂꯤ ꯑꯗꯣ ꯃꯇꯝ ꯃꯇꯝꯒꯤ ꯀꯣꯛ ꯀꯥꯌꯥꯡꯒꯤ ꯍꯥꯏꯔꯗꯤ ꯀꯂꯌꯥꯡꯒꯤ ꯀꯥꯂꯦꯟꯒꯤ ꯑꯗꯨꯝ ꯗ꯭ꯔꯦꯁ ꯑꯅꯧꯕ ꯑꯗꯨꯝ ꯍꯥꯞ
ꯎꯝ ꯑꯗꯨꯃꯥꯏꯅ ꯇꯧꯋꯦꯕ ꯃꯣꯏꯗꯤ ꯀꯩꯅꯣ ꯁꯦꯜꯁꯨ ꯄꯥꯏꯕꯅꯤꯅꯀꯣ ꯃꯣꯏꯗꯤ ꯁꯦꯠꯅꯤꯡ ꯁꯦꯠꯅꯤꯡꯕ ꯑꯗꯨ ꯂꯩꯕꯅꯦꯕ ꯑꯩꯈꯣꯏꯗꯤ ꯀꯗꯥꯏꯗꯒꯤ
ꯍꯣꯏꯅꯦ ꯆꯨꯝꯃꯤꯅꯦ ꯎꯄꯥꯥꯏ ꯂꯩꯇꯅꯦ ꯑꯩꯒꯤ ꯑꯩꯒ ꯂꯩꯃꯤꯟꯅꯕ ꯏꯃꯥꯟꯅꯕꯤꯗꯣ ꯑꯁ ꯃꯥꯁꯨ ꯌꯥꯝ ꯂꯩꯕꯅꯦ ꯃꯥꯗꯤ ꯑꯣꯗꯔꯁꯨ ꯇꯧꯒꯅꯤ ꯁꯀꯦꯟ ꯍꯦꯟꯁꯨ ꯈꯟꯈꯤꯅꯤ ꯑꯗꯨ ꯃꯥꯗꯤ ꯄꯪꯂꯂꯩ ꯂꯩꯒꯅꯤ ꯀꯣ ꯑꯗꯨꯒ ꯑꯃꯨꯛꯀ ꯌꯣꯟ ꯌꯣꯟꯕ ꯃꯣꯏꯒꯤ ꯃꯤꯁꯤꯡꯗꯀꯣ ꯃꯅꯥꯎ ꯅꯨꯨꯄꯤ ꯃꯆꯦꯁꯤꯡꯗ ꯀꯣ ꯑꯗꯨꯝ ꯑꯗꯨꯝ ꯃꯥꯅ ꯄꯥꯝꯗ꯭ꯔꯗꯤ ꯂꯩꯔꯛꯑꯒ ꯄꯥꯝꯗ꯭ꯔꯗꯤ ꯑꯗꯨꯝ ꯌꯣꯟꯊꯣꯛꯄꯅꯦ ꯃꯥꯗꯤ
ꯌꯣꯟꯊꯣꯛꯑꯒ ꯂꯩꯅꯤꯡꯉꯥꯏ ꯂꯩꯕꯗꯨꯗꯤ ꯐꯩꯌꯦꯗꯅ ꯅꯠꯇ꯭ꯔꯥ
ꯄꯥꯝꯗ꯭ꯔꯗꯤꯀꯣ ꯑꯗꯨꯝ ꯑꯣꯟꯂꯥꯏꯟꯗ ꯀꯠꯁꯦ ꯂꯧꯕꯁꯤꯡꯗꯣ ꯃꯥꯅ ꯈꯔ ꯄꯥꯝꯗ꯭ꯔꯗꯤꯀꯣ ꯑꯃꯨꯛ ꯌꯣꯟꯊꯣꯛꯀꯅꯦꯕ
ꯎꯝ
ꯌꯣꯟꯊꯣꯛꯐꯝ ꯂꯩꯕꯒꯤ ꯌꯥꯝ ꯐꯩꯌꯦ ꯃꯥꯗꯤ ꯑꯩꯈꯣꯏꯗꯤ ꯂꯩꯇꯕꯅꯤꯅ ꯎꯝ ꯑꯩꯁꯨ ꯑꯃ ꯇꯧꯕꯅꯦꯕ ꯑꯗꯨꯒ ꯑꯩꯒꯤ ꯐꯨꯔꯤꯠꯇꯣ ꯁꯦꯒꯥꯏꯔꯒ ꯂꯥꯛꯄ
ꯑꯗꯨꯅꯦ ꯑꯣꯟꯂꯥꯏꯟꯒꯤ ꯄꯣꯠꯁꯦ ꯊꯥꯖꯕ ꯌꯥꯗꯦ ꯑꯩꯈꯣꯏ ꯏꯆꯦꯗꯨꯁꯨ ꯀꯨꯔꯇꯤꯔꯥ ꯑꯃ ꯇꯧꯕꯅꯦꯕꯀꯣ ꯅꯠꯇ ꯅꯠꯇ ꯖꯤꯟꯁ ꯂꯣꯡ ꯄꯦꯅꯦ ꯑꯣꯗꯔ ꯇꯧꯔꯒꯀꯣ ꯁꯦꯠꯂꯒ ꯑꯃꯟꯕꯗꯣ ꯃꯆꯨ ꯐꯥꯎ ꯂꯣꯏ ꯀꯣꯛꯑꯦ ꯍꯥꯏꯌꯦꯦ ꯀꯔꯤ ꯀꯔꯤꯅꯣ ꯏꯟꯁꯥꯡꯒꯨꯝꯕ ꯆꯨꯔꯒꯒꯣ ꯂꯥꯛꯑꯦ ꯍꯥꯏꯌꯦ
ꯑꯁ ꯑꯗꯨꯗꯤ ꯌꯥꯝ ꯐꯠꯇꯦꯍꯦ ꯑꯩꯒꯤꯗꯣ ꯑꯃꯨꯛ ꯄꯤꯕꯗꯤ ꯌꯥꯏ ꯍꯥꯏꯕꯅꯦꯕꯀꯣ ꯑꯗꯨꯒ ꯑꯗꯨꯒꯤ ꯃꯇꯝꯗꯨꯗꯣ ꯏꯔꯥꯡ ꯌꯥꯀꯥ ꯄꯤꯗꯕ ꯏꯔꯥꯡ ꯌꯥꯝ ꯀꯟꯕ ꯇꯥꯟꯖꯥꯗꯣ ꯑꯣꯏꯔꯛꯈ꯭ꯔꯦꯕ ꯑꯗꯨꯒꯤ ꯔꯤꯇꯔꯟꯁꯨ ꯇꯧꯕꯅ ꯌꯥꯍꯧꯗ꯭ꯔꯦ ꯐꯪꯍꯧꯗ꯭ꯔꯦ
ꯎꯝ ꯑꯗꯨꯒꯨꯝꯕꯗꯨꯗꯤ ꯀꯩꯅꯣ ꯌꯥꯝ ꯍꯣꯡꯕꯗꯨꯗꯤꯀꯣ ꯐꯠꯇꯦ ꯍꯥꯏꯌꯦ ꯈꯔ ꯇꯥꯡꯕꯗꯨꯅꯀꯣ ꯄꯣꯠ ꯆꯩꯁꯨ ꯌꯥꯝ ꯐꯩꯌꯦ ꯍꯥꯏꯌꯦꯕ
ꯑꯩꯒꯤꯗꯤ ꯑꯇꯥꯡꯕꯅꯦ ꯃꯣꯏ ꯑꯇꯥꯡ ꯑꯇꯥꯡꯕ ꯇꯥꯡꯈꯛ ꯇꯧꯕꯗꯨꯅꯦꯕ ꯑꯩꯒꯤꯗꯣ ꯆꯥꯝꯃꯔꯤ ꯄꯤꯕꯅꯤꯅꯦ
ꯎꯝ
ꯁꯦꯀꯦꯟ ꯍꯦꯟꯅꯦ ꯑꯗꯨꯁꯨ ꯃꯣꯏꯗꯤ ꯁꯦꯂꯦꯛꯁꯟ ꯁꯦꯂꯦꯛꯁꯟ ꯉꯥꯛꯇ ꯊꯥꯒꯠꯂꯛꯄꯅꯦꯕ
ꯍꯣꯏ ꯍꯣꯏ
ꯄꯥꯝꯃꯨꯈ꯭ꯔꯖꯥꯅꯤꯗ ꯗꯗꯤꯂꯤꯚꯔꯤ ꯃꯃꯜꯅꯦ ꯑꯗꯨ ꯃꯃꯜꯟꯅꯦ
ꯑꯩꯈꯣꯏꯗꯤ ꯃꯤꯠꯅ ꯎꯗꯕꯗꯤ ꯐꯠꯇꯦꯗ ꯅꯠꯇ꯭ꯔꯣ ꯃꯣꯏꯅ ꯄꯪꯄꯤꯗ ꯄꯤꯔꯛꯑꯦꯕ
ꯑꯩꯗꯤꯀꯣ ꯌꯥꯗꯦ ꯑꯩꯗꯤ ꯗꯥꯎ ꯌꯥꯗꯦ ꯁꯤꯒꯨꯝꯕꯁꯦ
ꯎꯝ
ꯀꯨꯔꯇꯤ ꯑꯃꯁꯨ ꯀꯣ ꯏꯃꯥꯟꯅꯕꯤ ꯑꯩꯈꯣꯏ ꯀꯣ ꯂꯧꯃꯤꯟꯅꯕ ꯑꯗꯨꯅꯦꯕ ꯑꯗꯨꯁꯨ ꯑꯩꯒꯤ ꯁꯦꯒꯥꯏꯔꯒ ꯂꯥꯛꯄ ꯑꯗꯨꯒꯅꯦ ꯑꯃꯨꯛ ꯍꯟꯒꯗꯕꯗꯣ ꯑꯁꯤꯒꯤ ꯆꯨꯗꯤ ꯂꯩꯇ꯭ꯔꯦ ꯑꯇꯣꯞꯄ ꯈꯜꯂꯣ ꯍꯥꯏꯌꯦ ꯑꯇꯣꯞꯄꯁꯤꯡꯁꯨ ꯑꯩꯅ ꯄꯥꯝꯕ ꯃꯆꯨꯁꯤꯡꯗꯣ ꯑꯩꯒꯤ ꯁꯥꯏꯖ ꯑꯃꯠꯇ ꯂꯩꯇ꯭ꯔꯕ ꯑꯗꯨꯒ ꯈ꯭ꯋꯥꯏꯗꯒꯤ ꯊꯤꯕꯗꯨꯅ ꯑꯩꯒꯤ ꯁꯥꯏꯖ ꯂꯩꯔꯝꯃꯦ
ꯎꯝ
ꯎꯄꯥꯏ ꯂꯩꯇꯕꯒꯤ ꯑꯗꯨꯝ ꯑꯦ ꯃꯣꯏꯗꯤ ꯄꯩꯁꯥ ꯔꯤꯇꯔꯟ ꯇꯧꯕꯗꯤ ꯌꯥꯗꯦꯗꯅꯀꯣ
ꯔꯣ ꯑꯗꯨꯝ ꯂꯧꯔꯦ
ꯍꯣꯏ ꯎꯄꯥꯏ ꯂꯩꯇꯕꯒꯤ ꯑꯗꯨꯝ ꯂꯧꯔꯦ ꯁꯦꯠꯁꯨ ꯁꯦꯠꯇꯦ ꯑꯗꯨꯝ ꯊꯝꯃꯒ ꯂꯩ
ꯎꯝ ꯑꯩꯈꯣꯏ ꯀꯩꯅꯣ ꯀꯨꯔꯇꯤꯒꯨꯝꯕꯗꯣ ꯌꯥꯝ ꯇꯥꯡ ꯇꯥꯡꯅ ꯂꯧꯕꯗꯣ ꯇꯨꯕ ꯍꯩꯔꯗꯤ ꯑꯗꯨꯅ ꯐꯩꯌꯦ ꯑꯩꯈꯣꯏꯒꯤꯗꯤ
ꯍꯣꯏ ꯑꯩꯈꯣꯏꯒꯤꯗꯤ ꯌꯥꯝ ꯑꯩꯈꯣꯏꯅ ꯂꯧꯕꯗꯤ ꯍꯣꯡꯕꯅꯦꯀꯣ ꯈꯣꯡꯒ꯭ꯔꯥꯎꯒ ꯐꯨꯔꯤꯠ ꯑꯗꯨꯗ ꯆꯥꯛꯍꯨꯝ ꯌꯥꯡꯈꯩ ꯈꯛꯇꯅꯦꯕ
ꯎꯝ
ꯑꯗꯨꯒꯤ ꯑꯩꯈꯣꯏꯁꯨ ꯑꯣ ꯆꯅꯤꯅꯤ ꯆꯍꯨꯝꯔꯥ ꯑꯣꯏꯈꯤꯕꯅꯦ ꯗꯤꯂꯤꯕꯔꯤꯒ ꯄꯥꯔꯒ ꯆꯍꯨꯝ ꯌꯥꯡꯈꯩ ꯌꯥꯡꯈꯩ ꯑꯩꯈꯣꯏꯗꯣ ꯄꯨꯊꯣꯛꯅꯕꯅꯦꯕ
ꯀꯩꯅꯣꯅꯤꯗ ꯐꯤ ꯇꯨꯕ ꯍꯩꯕꯁꯤꯡꯒꯤꯗꯤ ꯌꯥꯝꯅ ꯀꯥꯟꯅꯔꯦꯕ ꯀꯨꯔꯇꯤꯒꯨꯝꯕꯗꯤ ꯌꯥꯝ ꯂꯥꯏ